ꯋꯥꯔꯤ ꯅꯨꯡꯉꯥꯏꯔꯤꯉꯩꯁꯤꯗꯀꯣ ꯑꯃꯨꯛꯀ ꯃꯨꯠꯈ꯭ꯔꯦꯕ
ꯑꯁ ꯅꯦꯠꯋꯥꯛꯁꯤꯗꯤ ꯌꯥꯝ ꯁꯥꯟꯅꯕ ꯃꯥꯜꯂꯤꯍꯦ ꯑꯩꯈꯣꯏꯅꯤꯕꯨ
ꯎꯝ ꯋꯥꯔꯤ ꯌꯥꯝ ꯁꯥꯅꯤꯡꯉꯥꯏ ꯂꯩꯕꯔꯣ ꯅꯉꯣꯟꯗ ꯑꯩꯁꯨ ꯅꯪꯁꯨ ꯅꯪꯁꯨ ꯂꯩꯔꯝꯒꯅꯤꯀꯣ ꯉꯁꯤꯗꯤ
ꯑ ꯍꯣꯏ ꯉꯁꯤꯁꯦ ꯀꯩꯅꯣ ꯑ ꯑꯉꯥꯡꯒꯤ ꯀꯔꯤ ꯍꯥꯏꯕ꯭ꯔꯥ ꯀꯔꯤ ꯍꯥꯏꯁꯤꯔꯥ ꯑꯉꯥꯡ ꯑꯣꯏꯔꯤꯉꯥꯏꯒꯤ ꯅꯤꯡꯁꯤꯡ ꯂꯥꯛꯑꯦꯕ ꯏꯊꯟ ꯊꯟ ꯏꯊꯟꯗ ꯂꯩ ꯂꯩꯔꯒ ꯋꯥꯈꯜ ꯇꯧꯔꯒ ꯂꯩꯕꯅꯦ ꯑꯗꯨꯒꯤ ꯅꯪꯕꯨꯨ ꯀꯣꯜ ꯇꯧꯒꯦ ꯍꯥꯏꯅ ꯇꯧꯔꯛꯄꯅꯦꯕ
ꯎꯝ ꯑꯗꯣ ꯑꯗꯨꯝ ꯋꯥꯔꯤ ꯑꯗꯨꯝ ꯁꯤꯌꯔ ꯇꯧꯕꯗꯣ ꯑꯗꯣ ꯅꯨꯡꯉꯥꯏꯕꯅꯤ
ꯍꯣꯏ
ꯑꯗꯨꯝ ꯋꯥꯈꯜ ꯅꯨꯡꯉꯥꯏꯇꯕ ꯃꯇꯝꯗꯁꯨ ꯑꯗꯨꯝ ꯅꯪꯒꯤ ꯄꯨꯛꯅꯤꯡ ꯈꯪꯗꯕꯒꯨꯝꯕ ꯀꯔꯤꯒꯨꯝꯕ ꯑꯗꯨꯝ ꯁꯤꯌꯔ ꯇꯧꯔꯗꯤꯀꯣ
ꯑꯣ
ꯅꯨꯡꯉꯥꯏꯕ ꯐꯥꯎꯕꯅꯦ
ꯍꯣꯏ
ꯁꯤ ꯈꯪꯗ꯭ꯔꯦ ꯑꯃꯨꯛ ꯑꯃꯨꯛꯀ ꯂꯩꯥꯏꯔꯅꯤ ꯀꯣ ꯅꯦꯛꯁ ꯋꯤꯛꯇꯨꯗꯤ ꯀꯔꯤꯒꯤ ꯀꯩꯗꯧꯔꯅꯤ ꯖꯣꯕ ꯀꯥꯔꯗ ꯂꯩ ꯍꯥꯏꯗꯥꯏꯅꯦ ꯑꯩꯈꯣꯏꯗꯣ ꯎꯝ ꯖꯦꯛ ꯀꯔꯠ ꯅꯪꯗꯤ ꯆꯠꯀꯗ꯭ꯔꯥ
ꯈꯪꯗꯦꯗ
ꯑꯩꯗꯤ ꯑꯩ ꯍꯧꯖꯤꯛꯀꯥꯟꯗꯤ ꯆꯠꯂꯔꯣꯏꯒꯦ ꯌꯥꯝ ꯋꯥꯏ
ꯍꯣꯏ
ꯅꯨꯃꯤꯠꯇꯣ ꯃꯉꯥ ꯈꯛꯇꯅꯤ ꯍꯥꯏꯌꯀꯣ
ꯀꯔꯤꯕꯥ
ꯅꯨꯃꯤꯠ ꯃꯉꯥ ꯖꯣꯕ ꯀꯥꯔꯗ ꯇꯧꯒꯅꯤ ꯍꯥꯏꯕꯅꯦꯕ
ꯑꯣ ꯁꯥꯡꯔꯗꯤ ꯆꯠꯀꯅꯤ ꯁ꯭ꯗꯔꯗꯤ ꯆꯠꯂꯣꯏ
ꯎꯝ ꯑꯩꯁꯨꯅꯦ
ꯎꯝ ꯑ
ꯑꯗꯨꯝ ꯍꯥ ꯍꯥꯏꯔꯣ
ꯍꯥꯏꯔꯣ ꯅꯪꯍꯥꯟꯅ ꯍꯥꯏꯔꯣ
ꯑꯗꯨꯝ ꯆꯠꯄꯕꯨꯗꯤ ꯅꯨꯡꯉꯥꯏꯌꯦ ꯑꯗꯨꯕꯨ ꯈꯔ ꯂꯥꯞꯄꯅꯤꯅꯀꯣ
ꯍꯣꯏ
ꯃꯐꯝꯗꯣ ꯑꯗꯨꯒꯤ ꯆꯠꯄ ꯀꯥꯟꯗ ꯌꯥꯝ ꯋꯥꯔꯦꯕ ꯊꯕꯛ ꯁꯨꯕꯗꯤ ꯋꯥꯗꯕ
ꯎꯝ
ꯊꯕꯛ ꯁꯨꯨꯁꯨ ꯁꯨꯗꯤ ꯁꯨꯗꯕꯅꯤꯅ ꯑꯩꯈꯣꯏꯕꯨꯗꯤ ꯆꯠꯄꯗꯣ ꯋꯥꯕ
ꯍꯣꯏ
ꯍꯣꯏ ꯑꯃꯨꯛꯀ ꯑꯃꯨꯛꯀ ꯄ꯭ꯔꯥꯏꯚꯦꯠꯀꯤ ꯒꯥꯔꯤꯒꯨꯝꯕ ꯂꯩꯔꯗꯤ ꯅꯨꯡꯉꯥꯏꯒꯅꯤ ꯑꯗꯨꯒꯤ ꯂꯩꯇꯕꯒꯤ ꯊꯤꯟꯕꯤꯅꯕ ꯃꯤꯁꯨ ꯂꯩꯇ꯭ꯔꯦ ꯒꯥꯔꯤ ꯃꯆꯥꯕꯨꯗꯤ ꯂꯩ ꯑꯗꯨ ꯂꯝꯕꯤ ꯐꯠꯇꯕꯒꯤꯀꯣ ꯑꯩꯈꯣꯏ ꯈꯨꯟ ꯕ꯭ꯂꯦꯛꯇꯣꯞꯁꯨ ꯇꯧꯗꯕꯅꯤꯅ
ꯎꯝ
ꯎꯄꯥꯏ ꯂꯩꯇꯦ ꯑꯩꯈꯣꯏꯗꯤ
ꯎꯝ
ꯀꯩꯅꯣ ꯅꯪꯗꯤ ꯄꯥꯔꯂꯔꯒꯨꯝꯕ ꯆꯠꯇꯕ꯭ꯔꯣ
ꯑꯁ ꯆꯠꯇꯦꯗ ꯅꯍꯥꯟꯋꯥꯏꯗꯤ ꯆꯠꯂꯝꯕꯅꯦ ꯍꯧꯖꯤꯛꯀꯥꯟꯗꯤ ꯎꯄꯥꯏ ꯂꯩꯇꯦ
ꯐꯝꯗꯣ ꯈꯔ ꯎꯝ ꯀꯛꯅꯤꯡꯕ ꯀꯛ ꯁꯝ ꯀꯛꯄ ꯍꯩꯕ꯭ꯔꯥ
ꯀꯛꯄ ꯍꯩꯇꯦꯗ ꯅꯣꯏ ꯑꯃ ꯅꯣꯏ ꯅꯣꯏꯒꯤ ꯌꯨꯝ ꯃꯈꯥꯗ ꯑꯃ ꯂꯩꯕ ꯅꯨꯄꯤꯗꯣ ꯑꯗꯨ ꯍꯩꯔꯝꯒꯅꯤꯅ
ꯈꯪꯗꯦ ꯃꯥꯁꯨ ꯁꯪ ꯁꯪꯗꯦ ꯍꯥꯏꯌꯦ ꯑꯃꯨꯛꯀ ꯅꯍꯥꯟꯁꯨ ꯍꯥꯏꯕꯅꯦ ꯑꯗꯣ ꯌꯨꯝꯗ ꯅꯥꯠꯇꯦ ꯍꯥꯏꯌꯦ
ꯅꯣꯏ ꯅꯣꯏꯗꯨ ꯕꯖꯥꯔꯗ ꯂꯩꯕ ꯃꯥꯜꯂꯦꯀꯣ
ꯍꯣꯏ
ꯍꯣꯏ
ꯃꯔꯥꯛ ꯃꯔꯥꯛꯗꯨꯗꯤ ꯂꯥꯛꯑꯦ ꯍꯥꯏꯌꯦ
ꯑꯣ
ꯑꯩꯒꯤ ꯁꯝꯗꯣ ꯀꯦꯜꯂꯦꯕ ꯀꯦꯟꯕ ꯈꯪꯕ꯭ꯔꯥ
ꯑꯣ ꯀꯦꯟꯃꯟꯕꯒꯤ ꯑꯩꯁꯨ
ꯑꯣ ꯑꯗꯨꯒꯤ ꯎꯝ ꯈꯔ ꯀꯥꯠꯊꯣꯛꯁꯤꯔꯥ ꯍꯥꯏꯅ ꯈꯟꯕ
ꯑꯩꯗꯤ ꯏꯆꯦꯅ ꯀꯛꯀꯦ ꯑꯥ ꯏꯁꯇ꯭ꯔꯦꯠꯇ ꯑꯗꯨꯝ ꯀꯛꯄꯅꯦ ꯑꯗꯨꯁꯨ ꯌꯥꯝ ꯊꯤꯕꯅꯦ ꯑꯗꯨ ꯑꯣꯏꯔꯁꯨ ꯑꯗꯨꯝ ꯎꯄꯥꯏ ꯂꯩꯇ꯭ꯔꯦ ꯅꯍꯥꯟ ꯅꯍꯥꯟꯗꯣ
ꯎꯝ ꯑꯣ ꯅꯍꯥꯟ ꯑꯩꯁꯨ ꯏꯊꯥꯇ ꯀꯥꯞꯄꯅꯤ ꯈꯪꯗꯦ ꯀꯛꯅꯕ ꯃꯤ ꯂꯩꯇꯕ
ꯑꯩ ꯑꯩꯕꯨꯗꯤ ꯀꯛꯄ ꯍꯩꯇꯦꯗ ꯍꯩꯕ ꯃꯤꯗ ꯑꯗꯨꯝ ꯇꯧꯍꯜꯂꯣ
ꯍꯣꯏ
ꯑꯩꯈꯣꯏ ꯑꯩ ꯑꯩ ꯅꯨꯄꯥꯁꯨ ꯁꯝ ꯀꯛꯄꯗꯤ ꯍꯩꯗꯤ ꯍꯩꯕꯅꯦ
ꯑꯣ
ꯑꯗꯣ ꯅꯨꯄꯤꯁꯤꯡꯒꯤꯗꯤ ꯈꯪꯗꯦ ꯅꯨꯄꯤꯁꯤꯡꯒꯤꯁꯨ ꯍꯩꯗꯤ ꯍꯩꯔꯝꯒꯅꯤ
ꯎꯝ ꯁꯝ ꯀꯦꯟꯕꯗꯤ ꯑꯁ ꯂꯣꯏꯔꯦꯍꯦ ꯐꯃꯨꯡ
ꯑꯗꯣ ꯃꯥꯗꯤ ꯁꯪꯉꯣꯏꯕ ꯑꯗꯨꯝ ꯊꯕꯛ ꯂꯩꯕꯒꯤꯀꯣ ꯃꯥꯁꯨ ꯑꯃꯨꯛꯀ ꯑꯥ ꯎꯝ ꯊꯕꯛ ꯃꯐꯝꯗ ꯑꯃꯨꯛꯀ ꯌꯨꯝꯗ ꯂꯥꯛꯀꯅꯤ ꯌꯨꯝꯗ ꯂꯥꯛꯑꯒ ꯑꯗꯨꯗ ꯑꯃꯨꯛ ꯀꯨꯝꯊꯔꯛꯑꯣ ꯂꯥꯛꯑꯣ ꯍꯥꯏꯔꯗꯤ ꯑꯗꯨꯝ ꯑꯃꯨꯛꯀ ꯆꯠꯀꯅꯤ ꯃꯣꯏꯁꯦ ꯌꯥꯝ ꯊꯕꯛ ꯌꯥꯝ ꯆꯤꯜꯂꯦ ꯇ꯭ꯋꯦꯟꯇꯤ ꯐꯣꯔ ꯑꯥꯋꯔꯁ ꯅꯦ ꯃꯣꯏꯒꯤ ꯊꯕꯛꯇꯤ
ꯑꯣ ꯌꯥꯝ ꯋꯥꯔꯝꯅꯤꯍꯦ
ꯎꯝ ꯑꯗꯨꯒꯤ ꯅꯨꯡꯗꯥꯡꯗꯁꯨ ꯑꯗꯨꯝ ꯀꯣꯜ ꯇꯧꯔꯛꯄꯅꯦ ꯎꯝ ꯃꯤ ꯑꯆꯧꯕꯁꯤꯡꯅ
ꯎꯝ
ꯃꯥ ꯃꯣꯏꯗꯣ ꯘꯔꯤ ꯌꯥꯗ꯭ꯔꯦ ꯍꯥꯏꯌꯦ ꯊꯣꯛꯑꯣ ꯑꯗꯣ ꯅꯨꯡꯉꯥꯏ ꯍꯥꯏꯕꯅꯦ ꯃꯤ ꯀꯟ ꯀꯔꯤ ꯎꯄꯥꯏ ꯂꯩ ꯃꯤꯒꯤ ꯃꯈꯥꯗ ꯂꯩꯕꯅꯤꯅꯀꯣ
ꯍꯣꯏ
ꯄꯥꯏ ꯂꯩꯇ꯭ꯔꯦ
ꯎꯝ
ꯍ ꯑꯩꯈꯣꯏꯒꯤꯁꯨ ꯃꯇꯝ ꯂꯥꯛꯀꯅꯤꯗ
ꯎꯝ ꯑꯃꯨꯛꯀꯅ ꯃꯥꯒꯤ ꯊꯕꯛꯁꯨ ꯆꯠꯄ ꯑꯃꯨꯛꯀ ꯈꯨꯟꯒꯤꯁꯨ ꯃꯨꯛꯀ ꯆꯠꯄ ꯈꯨꯟꯒꯤꯗꯤ ꯑꯗꯨꯝ ꯑꯦꯖꯦꯛꯇꯤꯞꯗꯤ ꯑꯦꯖꯦꯛꯇꯤꯞ ꯈꯛꯅꯦ ꯑꯗꯨꯕꯨ ꯑꯦꯖꯤꯀ꯭ꯌꯨꯇꯤꯞꯁꯤꯡ ꯂꯥꯛꯑꯣ ꯍꯥꯏꯔꯗꯤꯀꯣ ꯑꯗꯨꯝ ꯑꯃꯨꯛꯀ ꯂꯥꯛꯄ
ꯎꯝ
ꯇꯨꯝ ꯆꯄꯅꯤꯅ ꯊꯕꯛ ꯌꯥꯝ ꯆꯤꯟꯕꯅꯦ
ꯎꯝ
ꯄꯥꯏ ꯂꯩꯇꯦ
ꯍꯣꯏ
ꯍꯧꯖꯤꯛꯀꯥꯟꯗꯤ ꯂꫭ ꯂꯣꯏꯅ ꯊꯕꯛ ꯌꯥꯝ ꯆꯤꯟꯕ ꯉꯥꯛꯇ ꯑꯣꯏꯔꯝꯒꯅꯤ ꯃꯁꯥ ꯃꯁꯥꯒꯤ ꯊꯕꯛ ꯂꯩꯕꯅꯦ ꯎꯝ ꯃꯣꯏ ꯃꯃꯥ ꯇꯣꯟ ꯈꯣꯏꯗꯤ ꯂꯩꯕ꯭ꯔꯥ
ꯍꯣꯏ ꯂꯩ
ꯃꯥꯇꫭꯟꯈꯣꯏꯗꯤ ꯗꯦꯠ ꯀꯌꯥꯗ ꯑꯃꯨꯛ ꯍꯧꯒꯗ꯭ꯔꯀꯣ ꯁ꯭ꯀꯨꯜꯗꯣ
ꯈꯪꯗꯦ ꯑꯩꯁꯨ ꯍꯪꯕꯤꯗꯦꯗꯣ
ꯎꯝ ꯃꯣꯏ ꯑ ꯅꯣꯏ ꯂꯣꯏꯅ ꯑ ꯄꯨꯟꯅ ꯆꯥꯃꯤꯟꯅꯕꯅꯦꯀꯣ
ꯍꯣꯏ ꯃꯥꯁꯨ ꯍꯧꯖꯤꯛꯀꯥꯟ ꯃꯁꯥ ꯉꯝꯗꯦ ꯍꯥꯏꯌꯦ ꯈꯔ ꯂꯣꯛ ꯈꯨꯕ꯭ꯔꯥ ꯀꯩꯅꯣ ꯈꯪꯗꯦ
ꯃꯤꯔꯣꯟꯕꯒꯤꯔꯥ
ꯈꯪꯗꯦꯗ ꯑꯩꯁꯨ ꯍꯪꯕꯤꯗꯦꯗ ꯋꯥꯔꯤ ꯁꯥꯟꯅꯕ ꯃꯇꯝꯁꯨ ꯐꯪꯗꯦ
ꯅꯍꯥꯟꯋꯥꯏ ꯑꯩꯈꯣꯏ ꯑꯣꯖꯥ ꯇꯧꯃꯤꯟꯅꯩꯌꯦ ꯑꯗꯨꯒꯤ ꯃꯇꯝꯗ ꯃꯥ ꯑ ꯑꯁ ꯑꯉꯥꯡ ꯂꯩꯔꯣ ꯂꯩꯔꯣꯅ ꯍꯥꯏꯕ ꯑꯩꯈꯣꯏ ꯁꯥꯔꯅꯀꯣ ꯃ ꯃꯉꯣꯟꯗ ꯑꯩꯅ ꯃꯤꯔꯣꯟꯅꯤꯉꯩꯗꯅꯦ ꯑꯗꯨꯒꯤ ꯃꯇꯝꯗꯣ ꯑꯁ ꯃꯥꯗꯤ ꯃꯤꯔꯣꯟꯈ꯭ꯔꯦ ꯃꯥ ꯎꯝ ꯃꯥꯗꯤ ꯊꯦꯡꯅ ꯂꯥꯛꯄꯅꯦ ꯑꯗꯨ ꯑꯣꯏꯔꯁꯨ ꯅꯉꯣꯟꯗꯒꯤ ꯑꯍꯥ ꯑ ꯅꯉꯣꯟꯗꯤ ꯍꯦꯟꯅ ꯑꯥ ꯎꯝ ꯐꯥꯔꯁꯇ ꯃꯤꯔꯣꯟꯈ꯭ꯔꯦ ꯍꯥꯏꯕ ꯑꯩꯈꯣꯏ ꯁꯥꯔꯅ ꯑꯗꯣꯒ ꯃꯥꯅ ꯑꯁ ꯑꯩꯗꯤ ꯃꯤꯔꯣꯟꯈꯤꯔꯣꯏꯌꯦ ꯁꯦꯟꯇꯅꯔꯤ ꯐꯥꯎ ꯃꯤꯔꯣꯟꯈꯤꯔꯣꯏꯌꯦ ꯍꯥꯏꯕꯅꯤ
ꯑꯣ ꯑꯣ
ꯃꯥꯒꯤ ꯈꯨꯁꯤꯅꯦꯗꯅꯀꯣ ꯑꯗꯨꯕꯨꯗꯤ ꯑꯩꯈꯣꯏ ꯑꯩꯈꯣꯏꯗꯤ ꯍꯥꯏꯅꯤꯡꯉꯥꯏ ꯀꯔꯤ ꯀꯔꯤ ꯍꯥꯏꯁꯤꯔꯥ ꯈꯪꯗꯦꯅꯦ
ꯎꯝ
ꯎꯝ
ꯑꯗꯨꯝ ꯍꯣꯏ ꯑꯗꯨꯝ ꯐ꯭ꯔꯤꯗꯝꯁꯨ ꯐꯪꯉꯤꯅ ꯁꯨꯃꯥꯏꯅ ꯂꯩꯕꯗꯤ
ꯉꯟꯅ ꯂꯨꯍꯣꯡꯕꯅꯤꯅ ꯑꯣꯏꯁꯅꯨꯗ ꯃꯣꯏ ꯃꯇꯝ ꯌꯥꯝ ꯂꯩꯌꯦꯗꯀꯣ ꯃꯣꯏꯗꯒꯤꯗꯤ
ꯎꯝ ꯃꯥꯗꯤ ꯃꯇꯝ ꯌꯥꯝ ꯂꯩ ꯑꯉꯥꯡ ꯑꯣꯏꯔꯤꯌꯦꯗ
ꯍꯣꯏ ꯑꯗꯨꯕꯨ ꯃꯥꯒꯤ ꯅꯨꯄꯥꯗꯤ ꯂꯩꯅꯤꯡꯔꯝꯒꯅꯤꯍꯦ ꯑꯉꯥꯡ
ꯈꯪꯗꯦ ꯑꯩ ꯑꯩ ꯑꯩꯉꯣꯟꯗꯒꯤ ꯑꯍꯟꯅꯤꯗ ꯃꯥꯒꯤ ꯅꯨ
ꯍꯣꯏ
ꯑꯍꯟ ꯎꯝ ꯑꯗꯨ ꯑꯣꯏꯔꯁꯨ ꯑꯉꯥꯡ ꯅꯨꯄꯥꯁꯤꯡꯒꯤ ꯍꯥꯏꯔꯒꯗꯤ ꯆꯍꯤꯗꯤ ꯑꯗꯨꯝ ꯑꯉꯥꯡꯅꯤꯗ
ꯎꯝ
ꯁꯤꯟꯅꯔꯤ ꯂꯣꯏꯔꯗꯤ ꯑꯗꯨꯝ ꯈꯪꯗꯦ ꯊꯥꯔꯇꯤꯗꯤ ꯁꯨꯔꯝꯃꯣꯏꯗ ꯆꯞ ꯆꯥꯕ ꯑꯣꯏꯔꯝ ꯆꯞ ꯆꯥꯔꯝꯒꯅꯤ ꯊꯥꯔꯠ ꯎꯝ ꯀꯩꯅꯣ ꯁꯦꯟꯇꯔꯤꯒꯨꯝꯕ ꯃꯇꯝꯗꯗꯤ ꯆꯍꯤꯗꯣ ꯎꯝ ꯃꯥꯗꯣ
ꯑꯣ
ꯑꯉꯥꯡꯒꯨꯝꯕ ꯂꯩꯔꯗꯤꯀꯣ ꯑꯗꯣ ꯁꯦꯟꯅꯔꯤ ꯂꯣꯏꯔꯒ ꯑꯉꯥꯡꯒꯨꯝꯕ ꯂꯩꯔꯗꯤ ꯃꯦꯆꯤꯌꯣꯔꯒꯤ ꯑꯦꯠꯁꯇꯅꯦꯕ
ꯎꯝ ꯕꯖꯥꯔ ꯆꯠꯅꯤꯡꯉꯥꯏ ꯂꯩꯇ꯭ꯔꯣ
ꯑꯩ ꯉꯁꯤ ꯆꯠꯁꯦ ꯍꯥꯏꯕꯅꯦ ꯏꯃꯥꯅ ꯑꯩꯅ ꯎꯝ ꯎꯝ ꯑꯩꯅ ꯌꯥꯗꯕꯒꯤ
ꯑꯣ
ꯑꯌꯨꯛꯇ ꯍꯥꯏꯕꯅꯦ ꯏꯃꯥꯅ ꯆꯠꯁꯦ ꯍꯥꯏꯔꯒ ꯍꯣꯏ ꯆꯠ ꯆꯠꯁꯦ ꯑꯩꯗꯤ ꯈꯨꯝꯗꯤ ꯈꯨꯝꯕꯤꯕꯅꯦ ꯑꯗꯣ ꯑꯁ ꯑꯃꯨꯛ ꯇꯜꯂꯛꯄ
ꯎꯝ
ꯃꯣꯏꯗꯤ ꯆꯠꯈ꯭ꯔ ꯃꯥꯜꯂꯦ
ꯑꯣ ꯍꯣ
ꯑꯩꯗꯤ ꯅꯦꯛꯁ ꯋꯤꯛ ꯆꯠ ꯑ ꯀꯩꯅꯣ ꯆꯠꯂꯒꯦ ꯅꯦꯛꯁ ꯅꯦꯛꯁ ꯋꯤꯛꯇ ꯆꯠꯂꯒꯦ ꯑꯩ ꯗꯤ ꯀꯩꯅꯣꯟ ꯕꯖꯥꯔꯗ ꯑꯉꯥꯡ ꯑ ꯍꯤꯗꯥꯛ ꯀꯥꯞꯕꯒꯨꯝꯕ ꯆꯠ ꯆꯠꯂꯅꯤ ꯕꯖꯥꯔꯗꯁꯨ ꯍꯤꯗꯥꯛ ꯀꯥꯞꯄꯒ ꯑ ꯀꯩꯅꯣ ꯕꯖꯥꯔꯗꯨꯒꯨꯝꯕ ꯅꯣꯏ ꯑꯃꯨꯛ ꯆꯠꯄ꯭ꯔꯥ ꯅꯍꯥꯟ ꯋꯥꯏ
ꯍꯣꯏ
ꯇꯣ ꯑꯉꯥꯡꯗꯣ ꯅꯤꯡꯉꯥꯏ ꯇꯧꯕ꯭ꯔꯥ
ꯇꯧꯗꯦꯗ
ꯑꯣ ꯑꯩꯖꯨ ꯁꯨꯃꯥꯏꯟ ꯆꯠꯄꯅ ꯐꯔꯦꯗ
ꯎꯝ ꯍꯥꯟꯅ ꯑ ꯍꯥꯟꯅ ꯕꯖꯥꯔ ꯆꯠꯂꯣ ꯑꯗꯨꯒ ꯍꯜꯂꯛꯄ ꯃꯇꯝꯗ ꯍꯤꯗꯥꯛ ꯀꯥꯞꯄ ꯌꯥꯏꯗꯅ ꯑꯗꯨꯅ ꯐꯔꯦ ꯊꯦꯡ ꯊꯦꯡꯅ ꯊꯦꯡꯅ ꯎꯝ ꯍꯤꯗꯥꯛꯇꯨ ꯀꯥꯞꯂꯤꯕ ꯃꯣꯏꯁꯨ ꯇꯔꯥꯃꯥꯊꯣꯏ ꯑꯗꯨꯋꯥꯏꯗ ꯎꯝ ꯍꯥꯎꯕꯅꯦꯕꯀꯣ
ꯎꯝ ꯑꯗꯨꯗꯤ ꯑꯩ ꯕꯖꯥꯔꯗ ꯍꯥꯟꯅ ꯀꯨꯝꯈꯔꯁꯤꯔ ꯈꯪꯗꯦ ꯅꯦꯛꯁ ꯋꯤꯛꯇ
ꯎꯝ ꯑꯗꯨꯅ
ꯍꯤꯗꯥꯛ ꯀꯥꯞꯇꯕꯤꯗ ꯎꯝ
ꯎꯝ ꯅꯣꯡꯃꯥ ꯑꯩꯁꯨ ꯑꯗꯨꯃꯥꯏ ꯇꯧꯋꯦꯕ ꯕꯖꯥꯔ ꯍꯥꯟꯅ ꯆꯠꯂꯦ ꯑꯗꯨꯒ ꯍꯜꯂꯛꯔꯒ ꯑꯗꯨꯗ ꯆꯪꯕꯅꯤ
ꯇꯤꯛꯀꯦꯠꯁꯨ ꯂꯧꯗꯕꯤꯗꯀꯣ ꯑꯦ ꯇꯤꯛꯀꯦꯠ ꯂꯧꯗꯕꯅꯤꯀꯣ ꯎꯝ ꯄꯨꯡ ꯀꯌꯥꯐꯥꯎ ꯍꯥꯡꯕꯥ ꯑꯗꯨꯁꯨ ꯀꯥꯎꯔꯦ
ꯄꯨꯡ ꯄꯨꯡ ꯑꯃ ꯐꯥꯎꯔꯥ ꯈꯪꯗꯦ ꯀꯥꯞꯄꯗꯣ
ꯂꯨꯄꯥ ꯄꯣꯛ ꯂꯨꯄꯥ ꯄꯣꯛꯀ